ꯍꯂꯣ ꯅꯪ ꯅꯦꯠ ꯅꯨꯡꯉꯥꯏꯇꯕ ꯃꯥꯜꯂꯦꯗ
ꯎꯗ
ꯍꯥꯥ
ꯑꯩꯔꯝꯒꯅꯤꯗ
ꯎꯝ ꯈꯣꯟꯟꯖ ꯇꯅ ꯑꯩ ꯉꯔꯅꯦ ꯎ ꯀꯅ
ꯇꯔ
ꯁ ꯑꯣꯏ ꯍꯥꯏ ꯀꯩꯅꯩꯅꯣ
ꯀꯩꯩꯅꯣ ꯀꯩꯩꯅꯣ ꯀꯩꯅꯩꯅꯣ ꯅꯅꯨꯡ ꯁꯤ
ꯀꯩꯅꯣ ꯅꯪ ꯌꯥꯔꯦ ꯌꯥꯔꯦ ꯀ ꯎ ꯨꯁꯤꯗ꯭ꯔꯣ
ꯌꯥꯔꯦ
ꯎꯝ ꯎ ꯍꯌꯦꯡꯉꯨ ꯍꯥꯏꯗꯤ ꯑꯃꯨꯛ ꯊꯦꯡꯅꯗꯣꯏꯅꯤ ꯀꯩꯅꯣ
ꯍꯥꯥ
ꯍꯌꯦꯡ ꯍꯥꯏꯗꯤ ꯑꯩꯈꯣꯏ ꯑꯅꯤꯁꯨ ꯊꯦꯡꯅꯗꯣꯏꯅꯦꯕ ꯂꯝꯕꯤ ꯃꯩ ꯏ ꯍꯥꯏꯗ ꯇꯥꯏ
ꯑꯗꯨ ꯊꯦꯡꯅꯔꯁꯨ ꯈꯪꯔꯣꯏꯅꯦ
ꯅꯪ ꯐꯣꯇꯣ ꯊꯥꯔꯦ ꯈꯪꯗꯣꯏꯅꯦ ꯀꯩꯅꯣ
ꯌꯥꯔꯦ ꯨꯔꯕꯗ ꯁꯤꯡꯕꯨ ꯌꯥꯔꯦ
ꯊꯦꯡꯅꯔꯤ ꯃꯃꯥꯒ ꯃꯤꯃꯤꯒ ꯂꯧꯕꯤꯔꯔꯤꯒ ꯑꯩꯅ ꯂꯣꯂꯤꯄꯣꯞ ꯑꯣꯏꯅ ꯆꯥꯒꯦꯔꯥ
ꯑꯥꯆꯥ
ꯑꯗꯅꯠꯇ ꯃꯣꯃꯣ ꯀꯥꯏꯅ
ꯑꯥꯏ ꯍꯥ
ꯊꯦꯡꯅ ꯇꯨꯝꯔꯁꯨ ꯅꯪ ꯊꯦꯡꯅ ꯇꯨꯝꯔꯒꯥꯛ ꯅꯪꯅ ꯍꯪꯒꯛꯀꯦꯔꯣ
ꯑ
ꯊꯦꯡꯅ ꯇꯨꯝꯔꯒ ꯉꯟꯅ ꯍꯧꯣꯒꯠꯀꯦ ꯇꯧꯕ꯭ꯔꯣ ꯅꯪꯁꯦ
ꯑꯥ
ꯑꯣ ꯑꯗꯨꯃꯥꯏꯅ ꯑꯣꯏ ꯑꯗꯨꯃꯥꯏꯅ ꯇꯧꯔꯁꯨ ꯂꯗꯥ ꯊꯕꯛ ꯇꯧꯕꯒꯤ ꯌꯥꯒꯦꯔꯣ
ꯍꯣꯏ ꯆꯠꯇꯔꯤꯅꯤ ꯍꯣꯏ ꯑꯦꯕ ꯌꯦꯁ ꯏꯕꯔꯤꯗꯤ ꯑꯗꯨꯃ ꯂꯩꯔꯒ ꯆꯠꯄꯅꯦ ꯉꯟꯅ ꯇꯨꯝꯃꯁꯨ ꯑꯣ ꯁꯦꯚꯦꯟ ꯊꯥꯔꯇꯤ ꯑꯦꯗ ꯇꯨꯝꯃ꯭ꯔꯁꯨ ꯐꯣꯔ ꯊꯥꯔꯇꯤꯗ ꯍꯧꯒꯠꯇꯣꯏꯅꯦ ꯋꯥꯟ ꯇꯨ ꯇꯣꯁꯨ ꯐꯣꯔ ꯊꯥꯔꯇꯤ ꯐꯥꯏꯚ ꯖꯒꯥꯗ ꯍꯧꯒꯗꯣꯏꯅꯦ ꯑꯩꯅꯦ
ꯑꯩꯏ ꯌꯔꯦ
ꯁꯤꯃꯨ ꯍꯥꯔꯒ ꯑꯔꯦ ꯀꯥꯏꯅ
ꯌꯥꯔꯒꯑ
ꯇꯤꯟ ꯆꯥꯒꯦꯔ
ꯑꯦ ꯅꯣꯏ ꯅꯃꯥꯟꯅꯕꯤꯁꯤꯡꯗꯤ
ꯍꯥ ꯑꯥ ꯑ ꯑꯥ
ꯇꯨꯝꯈ꯭ꯔꯕꯣ
ꯍꯣꯏ ꯑꯥ ꯑꯃ ꯂꯩꯔꯤꯌꯦ
ꯑꯣ
ꯇꯨꯝꯗ꯭ꯔꯤ
ꯀꯩ ꯇꯧꯔꯤꯒꯦ ꯃꯥꯗꯤ
ꯋꯥꯔꯤ ꯁꯥꯟꯅꯔꯤꯕꯣ
ꯍꯣꯏ
ꯀꯩꯁꯨ ꯑꯣꯏꯔꯣꯏꯗꯕ
ꯑꯦꯁ ꯀꯦꯔꯤ ꯌꯥꯔꯦ ꯅꯪꯁꯨ ꯀꯔꯤꯔꯣ
ꯊ꯭ꯔꯤ ꯐꯣꯔ ꯃꯥꯏ ꯊ꯭ꯔꯤ ꯐꯣꯔ ꯐꯥꯏꯚ ꯃꯟꯁ ꯀꯣꯌꯏꯔꯒ ꯑꯃꯨꯛ ꯀꯥꯏꯅꯗꯣꯏꯅꯤ ꯈꯪꯉꯤ
ꯏꯁ ꯃꯤꯗꯤ ꯂꯥꯏꯐ ꯇꯥꯏꯝꯅꯤ ꯀꯔꯤꯔꯣ ꯅꯪꯁꯨ
ꯎꯝ ꯇꯜꯂꯦ ꯀꯣꯏꯒꯦ ꯍꯥꯏ ꯀꯣꯏꯒꯦ
ꯅꯪꯁꯨ ꯑꯗꯨꯝꯃꯥꯏꯅ ꯇꯧꯔꯝꯒꯥꯅꯤ ꯅꯦ ꯃꯔꯛ ꯃꯔꯛꯇꯗꯤ
ꯑꯥꯏ ꯅꯦꯚꯔ ꯊꯨ ꯊꯦꯠ
ꯑꯦ
ꯅꯨꯄꯥ ꯀꯣꯏꯕ꯭ꯔꯣ ꯅꯪꯗꯤ
ꯅꯨꯄꯥ ꯀꯣꯏꯕ ꯍꯥꯏꯔꯒ ꯊꯥꯖꯕ ꯉꯝꯗꯦ ꯀꯥꯏꯅ
ꯍꯥꯥ
ꯅꯨꯄꯥ ꯀꯣꯏꯕ꯭ꯔꯣ
ꯑꯩꯔꯣ
ꯌꯦꯁ
ꯌꯨꯝ ꯄꯥꯟꯔꯣꯏ ꯍꯥꯏꯕꯗꯨꯗꯤ ꯍꯥꯏꯕꯗꯤ
ꯑꯗꯨꯃꯥꯏꯅ ꯇꯧꯅꯨꯅꯦ ꯑꯩꯗꯤ ꯀꯣꯏ ꯀꯥꯏꯅ
ꯌꯥꯔꯦ ꯅꯪꯒꯤ ꯀꯥꯏꯅ ꯀꯩꯅꯣꯁꯨ ꯁꯋꯥꯗꯒꯤ ꯇꯥꯕ ꯍꯧꯈ꯭ꯔꯦ
ꯅꯨꯡꯉꯥꯏꯕꯅꯦ ꯀꯩ ꯑꯩꯅ ꯑꯩꯅ ꯀꯩꯅꯣ ꯍꯥꯎꯗ꯭ꯔꯣ ꯑꯗꯨ
ꯑꯆꯥ
ꯑꯗꯨ ꯊꯨꯝ ꯈꯤꯇꯪ ꯌꯥꯝꯕꯥꯅꯤ ꯑꯩꯗꯤ ꯀꯩꯅꯣ ꯍꯥꯏ
ꯑꯗꯨꯒ ꯑꯩꯒꯤꯗꯤ ꯋꯥꯠꯂꯦ ꯍꯥꯏꯌꯦ ꯍꯥ
ꯑ ꯈꯤꯇꯪ ꯋꯥꯂꯦ ꯅꯪꯒꯤ ꯊꯨꯝ ꯍꯌꯦꯡ ꯑꯣ ꯅꯨꯡꯉꯥꯏꯕ ꯀꯥꯟꯗ ꯈꯤꯇꯪ ꯍꯥꯞꯄꯤꯌꯨꯀꯣ ꯅꯪꯅ
ꯑꯁ ꯍꯥꯞꯄ ꯍꯥꯏꯇꯦ ꯍꯥꯞꯄ ꯍꯥꯏꯇꯦ
ꯀꯩꯒꯤ ꯑꯩ ꯍꯥꯞꯄꯤꯌꯨꯔꯣ ꯑꯗꯨ ꯑꯣꯏꯔꯗꯤ
ꯍꯥꯏ ꯍꯥꯏ ꯍꯥꯏ
ꯍꯁꯤ ꯀꯥꯏꯅ
ꯑꯦꯁ ꯀꯥꯏꯅ
ꯒꯦꯝꯁ ꯅꯅꯥꯕꯨ꯭ꯔꯣ ꯅꯪꯁꯨ ꯦꯝ ꯁꯅꯥꯕ꯭ꯔꯣ
ꯁꯥꯟꯅꯥꯗꯦ ꯁꯅꯥꯅꯤꯡꯗꯦ
ꯑꯩꯗꯤ ꯁꯅꯥꯏꯔ ꯔꯨꯙꯨꯒꯨꯝꯕꯥ
ꯈꯨꯏꯗꯦ ꯑꯩꯁꯨ ꯁꯤꯟꯅꯩꯌꯦ
ꯣꯕ꯭ꯔꯣ ꯎꯕ꯭ꯂꯥ ꯆꯥꯏꯕ꯭ꯔꯣ ꯀꯩꯅꯣ ꯑꯗꯨꯒ ꯁꯦꯕꯣꯔꯥꯏꯅꯦ ꯀꯩꯅꯣ ꯑꯗꯨꯅꯦ
ꯑ
ꯎ
ꯑꯩꯁꯨꯣꯂꯨꯗꯣꯒ ꯑ ꯕꯥꯃꯁ ꯄꯣꯝꯕ꯭ꯔꯥ ꯀꯔꯤ ꯀꯔꯤꯔꯥ ꯑꯗꯨ ꯈꯈꯣꯏꯗꯤ ꯇꯧꯋꯦ
ꯎꯝ ꯃꯣꯏ ꯏꯃꯥꯟꯅꯕꯤꯁꯤꯡꯗꯤ ꯄꯞꯆꯔꯥ ꯃꯣꯕꯥꯏꯖ ꯀꯩ ꯀꯔꯤꯩꯅꯣ ꯌꯥꯝ ꯌꯥꯝ ꯁꯅꯥꯅꯕ ꯍꯩꯕꯅꯤ ꯃꯣꯏꯗꯤꯦ ꯄ꯭ꯔꯣ ꯉꯥꯛꯇ
ꯑꯦ
ꯌꯦꯦꯡꯕ ꯅꯨꯡꯉꯥꯏꯕꯅꯦ ꯃꯣꯏ ꯁꯥꯟꯅꯔꯗꯤꯀꯣ
ꯌꯗꯤ ꯏꯟꯇ꯭ꯔꯦꯁ ꯂꯩꯦ
ꯍꯣ ꯑꯣꯏꯕꯒꯤ
ꯅꯠꯇ ꯑꯗꯤ ꯑꯃ ꯐꯔꯖꯨ ꯇꯥꯎꯗ꯭ꯔꯤ ꯑꯗꯨꯗꯗꯨ
ꯑꯥ
ꯅꯪꯗꯤ ꯇꯧꯈ꯭ꯔꯦ
ꯌꯦꯁ
ꯑꯣ ꯑꯗꯨꯒꯤ ꯑꯗꯨꯗꯤ ꯀꯔꯤꯒꯤ ꯊꯣꯛꯈ꯭ꯔꯕꯣ
ꯐꯣꯟ ꯌꯥꯗꯕꯒꯤ ꯁꯗꯕ ꯀꯣꯏ ꯎꯝ ꯉꯁꯤꯗꯤ ꯐꯣꯟ ꯌꯥꯏ ꯑꯣ ꯐꯣꯟ ꯄꯥꯏꯕ ꯅꯨꯡꯉꯥꯏꯗꯕ ꯒꯦꯝꯁꯤꯅꯔꯗꯤꯀꯣ
ꯑ ꯑ ꯑ
ꯑꯗꯨꯠꯇꯒꯤ
ꯑꯗꯨꯃꯥꯏꯅ ꯇꯧꯋꯦ ꯍꯥꯏꯌꯦ ꯃꯤꯁꯨ
ꯑꯗꯨꯒꯤ ꯇꯣꯞꯄꯅꯤꯗ
ꯊꯨꯄ ꯅ ꯍꯥꯏꯦꯗ ꯍꯥꯏꯌꯦꯗ
ꯍꯣꯏ ꯒꯦꯝꯁꯅ ꯍꯥꯏꯗꯤ ꯊꯕꯛ ꯇꯧꯅꯤꯡꯉꯥꯏꯁꯨ ꯇꯜꯂꯦ ꯇꯨꯝꯅꯤꯡꯉꯥꯏꯁꯨ ꯇꯜꯦ
ꯆꯨꯝꯃꯤ
ꯁꯅꯁꯤꯦꯔ ꯍꯅꯤꯁꯨ ꯍꯦꯃꯥꯏ ꯀꯅ
ꯑꯁ ꯌꯥꯔꯦ ꯍꯥꯏꯗꯤ ꯑꯗꯨ ꯑꯩꯩꯁꯨ ꯏꯟꯇꯔꯦꯁ ꯂꯩꯇꯦ
ꯍꯣꯏ ꯁꯅꯥꯅꯣ ꯅꯪ ꯁꯅꯥꯗꯤ ꯎꯝ ꯅꯣꯏ ꯅꯝꯃꯒ ꯅꯣꯏ ꯅꯄꯒꯒ ꯈꯅꯗꯣꯏꯅꯤ ꯀꯩꯗꯧꯔꯤꯅꯣ ꯍꯧꯒꯠꯇ꯭ꯔꯤꯕꯔꯤꯕꯣ ꯉꯔꯥꯡ ꯅꯪ ꯀꯦꯝꯅ ꯁꯟꯅꯔꯒ ꯂꯩ ꯏꯔꯒ ꯍꯧꯒꯗꯨ ꯀꯥꯏꯅ ꯀ ꯅꯣꯏ ꯅꯝꯃꯅ ꯆꯥꯛ ꯊꯣꯡꯉ ꯀꯥꯏꯅ ꯥꯡ ꯩꯅꯦ ꯒꯦꯝꯁꯤ ꯅꯥ ꯍꯥꯏꯔꯗꯤ ꯑꯁ ꯑꯁꯦꯡꯕꯩ ꯍꯥꯏꯔꯒ
ꯍꯣꯏ ꯆꯨꯝꯗꯤ ꯆꯨꯝꯕꯅꯤ ꯑꯗꯨ ꯑꯣꯏꯔꯁꯨ ꯌꯥꯔꯦ ꯍꯥꯏꯕꯅꯤꯗ
ꯌꯥꯗꯦ
ꯌꯥ ꯌꯥꯔꯦ ꯉꯁꯥꯏꯗꯒꯤ ꯌꯥꯔꯦ
ꯑꯦ ꯎ ꯃ ꯃꯂ ꯑꯣ ꯃꯩꯂ ꯑꯣ ꯕꯤꯇ꯭ꯔꯤ ꯑꯣ ꯗ꯭ꯔꯤꯅꯤ
ꯎ ꯀꯔꯤ ꯇꯧꯁꯤꯔ
ꯑꯥ
ꯑ
ꯏꯁꯩꯛ ꯁꯛꯑꯣ ꯀꯔꯤ ꯇꯧꯁꯤꯔꯥ ꯍꯥꯏꯔꯁꯦ
ꯍ
ꯑ ꯑ
ꯍꯔꯤ ꯑ ꯍꯩꯕ꯭ꯔꯣ
ꯃꯁꯜꯒ ꯀꯩꯀꯩꯅꯣ ꯑꯁ ꯂꯣꯏ ꯅꯥꯔꯦꯅꯤ ꯅꯪ ꯂꯩꯔꯗꯤ ꯎ ꯑꯃ ꯂꯤꯁ ꯇꯧꯍꯟꯗꯣꯏꯅꯤ
ꯑꯁ ꯑꯩ ꯍꯩꯇꯦ ꯗꯨꯈꯣꯏ ꯗꯨ
ꯌꯥꯝ ꯋꯥꯏ ꯍꯩꯔꯝꯒꯅꯤ
ꯍꯩꯇꯦ ꯑ ꯍꯩꯇꯦ ꯇꯞꯄꯤꯔꯁꯨ ꯑꯗꯨꯈꯗꯤ ꯍꯩꯔꯔꯣꯏ ꯑꯩꯅ ꯈꯪꯉꯤ ꯇꯧꯁꯨ ꯇꯧꯅꯤꯡꯗꯦ
ꯄꯤꯗꯅꯦ
ꯑꯦ ꯇꯔꯣꯏ
ꯀꯩꯅꯣ ꯑꯁꯦꯡꯕ ꯑꯁꯦꯡꯕꯩ ꯍꯥꯏꯔꯒ
ꯀꯩꯅꯣ ꯑꯩꯁꯨ ꯑꯁꯦꯡꯕ ꯍꯥꯏꯩꯕꯤꯅꯤ ꯀꯩꯅꯣ
ꯍꯩꯇ꯭ꯔꯁꯨ ꯑꯩ ꯈꯤꯇꯪ ꯈꯤꯇꯪꯗꯤ ꯑꯩ ꯇꯥꯛꯄꯤꯗꯣꯏꯅꯦꯕ ꯍꯩꯇ꯭ꯔꯗꯤ ꯎꯝ ꯇꯤꯟ ꯆꯗꯅꯤ
ꯌꯥꯔꯣꯏ ꯑꯦ
ꯑ ꯍ
ꯀꯔꯤꯔꯣ
ꯍꯪꯖꯗ ꯌꯥꯝ ꯑ
ꯑꯁ ꯌꯥꯔꯦ ꯇꯥꯅꯤꯡꯗꯦ ꯑꯗꯨꯒꯤ ꯋꯥꯗꯨꯣ ꯑꯁꯁꯤꯒ ꯍꯥꯏꯕꯨꯒꯦ
ꯑꯩ ꯉꯥꯎ ꯍꯣꯏ ꯅꯪ ꯈꯣꯟꯖꯦꯜ ꯇꯔ ꯀꯥꯥꯟ ꯇꯕ ꯀꯌꯥ ꯉꯔꯥꯡ ꯅꯨꯄꯤ ꯑꯩ ꯇꯣꯝꯕꯣꯏ ꯃꯥꯜꯂꯦꯍꯦ ꯑꯩ ꯑꯣ ꯇꯣꯝꯕꯣꯏ ꯏꯃꯥꯕ ꯉꯔꯥꯡ ꯅꯨꯄꯤꯗ ꯑꯩꯉꯣꯟꯗ ꯀꯣꯜ ꯇꯧꯔꯛꯄ
ꯑ
ꯃ ꯑꯗꯨ ꯍꯜꯂꯣꯁꯨ ꯍꯥꯏꯗꯅꯃ ꯍꯔꯨ ꯀꯥꯏꯅꯤꯗꯣ ꯅꯨꯄꯥ ꯈꯣꯟꯖꯒ ꯆꯞ ꯃꯥꯟꯅꯕꯅꯦ ꯃꯃꯗꯣ ꯍꯔꯣꯏ ꯀ ꯍꯜꯂꯣ ꯑꯩꯅ ꯅꯨꯄꯥꯔꯣ ꯅꯨꯄꯤꯔꯣ ꯑꯩ ꯑꯩꯅ ꯍꯥꯡꯕ ꯅꯦꯛꯁꯅꯦ ꯑꯩꯗꯤ ꯀꯥꯏꯅꯀꯣ ꯃꯥꯗꯣ
ꯍꯥꯥ
ꯃꯥꯗ ꯃꯁꯅꯦ ꯍꯥꯏ ꯅꯨꯄꯥꯁꯨꯅ ꯅꯨꯄꯤꯤꯁꯨ
ꯑꯥ ꯑꯥ ꯑꯩꯁ ꯑꯗꯨꯃꯥꯏꯅ ꯇꯧꯕ꯭ꯔꯅꯤ ꯀꯣꯏꯅꯨ
ꯑꯩꯉꯣꯟ ꯑꯩꯉꯣꯟꯗ ꯄ꯭ꯔꯥꯏꯚꯦꯠ ꯑꯣ ꯇꯦꯁ ꯊꯥ ꯀꯔꯦ ꯃꯥꯗꯣ ꯄ꯭ꯔꯥꯏꯚꯦꯠꯇ ꯇꯦꯖ ꯊꯥꯔꯛꯀꯦ ꯍꯥꯏꯕ
ꯀꯔꯤꯗꯁ
ꯊꯪꯅꯦ
ꯑꯩꯗꯣ ꯎ ꯍꯥꯏ ꯋꯥ
ꯑꯥ
ꯀꯥꯏꯅꯣ ꯑꯣ ꯁꯔꯤ ꯆꯤꯖ ꯑꯏ ꯏ ꯍꯥꯏ ꯔꯣꯀꯅꯤꯅ
ꯍ
ꯃꯃꯥꯟ ꯅꯝꯕꯔ ꯌꯥꯝ ꯂꯥꯛꯏꯅꯦ ꯁ ꯍꯥꯏꯗꯣ
ꯑꯥ
ꯑ ꯅꯨꯄꯥ ꯑꯅꯤ ꯌꯥꯎꯋꯦ ꯅꯨꯄꯤ ꯃꯔꯤ ꯃꯉꯥ ꯌꯥꯎꯋꯦ
ꯁꯥꯥꯁꯃꯤꯗꯤ ꯀꯣ ꯌꯥꯝ ꯄꯣꯄꯤꯂꯔ ꯑꯣꯏꯀꯣ
ꯃꯠꯇꯦꯍꯑ ꯍꯥꯏꯕ ꯋꯥꯅꯤꯗ
ꯑꯗꯨ ꯑꯣꯏꯔꯁꯨ ꯑꯗꯨ ꯑꯣꯏꯔꯁꯨꯔ
ꯑꯗꯣ ꯁꯤꯛꯁ ꯁꯚꯦꯟ ꯂꯥꯛꯄ ꯀꯥꯟꯗ ꯑꯩꯅ ꯀꯣꯜ ꯇꯧꯔꯤꯔꯤꯁꯤ ꯅꯪ ꯈꯛꯇꯅꯦꯗꯅ ꯑꯩꯅ ꯇꯧꯔꯤꯁꯤ ꯀꯅ
ꯀꯥꯏ ꯅ
ꯅꯪ ꯅꯨꯡꯁꯤꯃꯟꯂꯒ ꯑꯦ
ꯑꯆ
ꯇꯧꯔꯣ ꯑꯦꯗꯅ ꯑꯩꯁꯣ ꯇꯁꯦꯡꯉꯩꯅꯦ ꯍꯥꯏꯗꯣ ꯆꯨꯝꯗ꯭ꯔꯣ
ꯈꯪꯗꯦ
ꯅꯨꯄꯤꯁꯨ ꯐꯖꯕ ꯉꯥꯛꯇ ꯑꯗꯨꯒ ꯅꯪꯅ ꯑꯩꯅ ꯅꯪ ꯄꯥꯝꯕ ꯀ ꯍꯥꯏꯅ
ꯍꯥ ꯅꯪꯕꯨ ꯑꯦ
ꯁꯤ ꯇꯝꯄꯥꯥꯁꯖ ꯅꯨꯄꯤ ꯐꯖꯕ ꯉꯥꯇ ꯑꯗꯨꯒ ꯑꯩ ꯑꯩ ꯦ ꯍꯥꯏꯗꯣꯅ ꯃꯦ